ꯂꯣ
ꯑꯧ ꯇꯥꯕ꯭ꯔꯣ
ꯍꯣꯏ ꯇꯥꯏ ꯍ ꯇꯥꯏ
ꯑꯁ ꯀꯃꯥꯏꯅ ꯇꯧꯔꯤꯒꯦ
ꯑꯁ ꯑꯗꯨꯝ ꯅꯨꯡꯉꯥꯏꯔꯤ ꯅꯪꯗꯤ
ꯑꯩꯁꯨ ꯅꯨꯡꯉꯥꯏꯔꯤꯌꯦ ꯆꯥꯛꯇꯤ ꯆꯥꯔꯕꯣ?
ꯍꯣꯏ ꯆꯥꯔꯦ ꯅꯪꯗꯤ ꯆꯥꯔꯕꯣ?
ꯑꯁ ꯑꯩꯈꯣꯏ ꯃꯤꯑꯣꯏꯕ ꯍꯥꯏꯕꯗꯤ ꯆꯥꯛ ꯆꯥꯕꯁꯦ ꯂꯦꯞꯄꯦꯗ ꯑꯩꯈꯣꯏꯗꯤ꯫
ꯏꯁ ꯀꯩꯗꯧꯕꯒꯤ
ꯍꯥꯏꯕꯗꯤ ꯅꯨꯡꯇꯤꯒꯤ ꯆꯥꯛ ꯆꯥꯔꯒ ꯀꯥꯟꯅꯗꯦꯕ ꯑꯩꯈꯣꯏꯗ ꯀꯔꯤ ꯀꯥꯟꯅꯕ ꯐꯪꯒꯦ ꯍꯥꯏꯕꯗꯨ ꯌꯥꯝ ꯎꯔꯛꯇꯕ ꯏꯁꯥꯁꯦ ꯄꯥꯡꯒꯟ ꯈꯤꯇꯪ- ꯈꯤꯇꯪ ꯄꯪꯕꯗꯨꯅꯗꯤ ꯀꯥꯟꯅꯗꯦꯕ ꯫
ꯏꯁ! ꯅꯣꯏꯗꯤ ꯆꯥꯛ ꯆꯥꯗ꯭ꯔꯦ ꯈꯥꯡꯕ ꯉꯝꯃꯤꯅꯦ꯫
ꯑꯁ ꯑꯩꯈꯣꯏꯗꯤ ꯍꯩꯅꯈ꯭ꯔꯦ ꯍꯥꯏꯕꯗꯨꯅꯤ꯫
ꯑꯩꯈꯣꯏꯗꯤ ꯆꯥꯛ ꯌꯥꯎꯗ꯭ꯔꯗꯤ ꯌꯥꯗꯤꯌꯦ
ꯅꯣꯏꯗꯤ ꯆꯥꯛ ꯌꯥꯎꯔꯗꯤ ꯌꯥꯗꯦ ꯑꯩꯈꯣꯏꯗꯤ ꯌꯥꯏꯑꯕ
ꯃꯥꯅꯦ ꯅꯣꯏꯗꯤ ꯃꯤ ꯇꯣꯡꯉꯥꯟꯕ ꯃꯥꯜꯂꯦ ꯑꯗꯨꯗꯤ
ꯅꯪꯅꯗꯤ ꯅꯣꯏꯗꯤ ꯀꯩ ꯍꯤꯟꯖꯥꯡ ꯃꯊꯦꯜ ꯀꯩꯀꯥ ꯊꯣꯡꯉꯒꯦ
ꯑꯁ ꯃꯥꯢꯔꯦꯟ ꯃꯅꯥ ꯊꯣꯡꯉꯦ ꯀꯥꯡꯁꯣꯏ ꯑꯃꯨꯛ ꯊꯣꯡꯉꯦ ꯑꯁ ꯍꯥꯎꯅ ꯆꯥꯕꯤꯒ꯭ꯔꯦ
ꯍꯥꯎꯅ ꯆꯥꯕꯤꯈ꯭ꯔꯦ
ꯎꯝ
ꯑꯁ ꯍꯥꯎꯅ ꯆꯥꯔꯒ ꯑꯃꯨꯛ ꯇꯨꯝꯊꯕꯗꯗꯤ ꯀꯥꯟꯅꯗꯕꯅꯤꯅꯦ
ꯑꯁ ꯍꯤꯟꯖꯥꯛ ꯍꯥꯎꯅ ꯆꯥꯔꯗꯤ ꯇꯨꯝꯕꯁꯨ ꯅꯨꯡꯉꯥꯏꯔꯦ ꯋꯥꯈꯜꯁꯨ ꯅꯨꯡꯉꯥꯏꯕ ꯅꯦ
ꯑꯥ ꯅꯪꯒꯤꯗꯤ ꯑꯗꯨꯃꯥꯏꯅ ꯇꯧꯕ꯭ꯔꯅꯦ
ꯎꯝ ꯏꯟꯖꯥꯡ ꯍꯥꯎꯇꯔ꯭ꯗꯤ ꯇꯨꯝꯕ ꯌꯥꯗꯤꯌꯦ
ꯏꯟꯖꯥ ꯂꯡ ꯍꯥꯎꯗ꯭ꯔꯗꯤ ꯇꯨꯝꯕ ꯌꯥꯗꯦ ꯑꯩꯈꯣꯏꯗꯤ ꯌꯦꯟꯖꯥꯡꯒꯁꯦ ꯀꯩꯝ ꯊꯣꯏꯗꯣꯛꯄꯗꯤ ꯅꯠꯇꯦꯗ
ꯅꯣꯏꯗꯤ ꯌꯦꯟꯖꯥꯡ ꯍꯥꯎꯗ꯭ꯔꯁꯨ-ꯍꯥꯥꯎꯔꯁꯨ ꯑꯗꯨꯝ ꯆꯥꯕ ꯑꯗꯨꯝ ꯌꯥꯕ ꯃꯥꯜꯂꯦ ꯑꯩꯈꯣꯏꯗꯤ ꯌꯥꯗ꯭ꯔꯦ ꯏꯟꯖꯥꯡ ꯍꯥꯎꯗ꯭ꯔꯗꯤ
ꯑꯣ ꯌꯥꯏ ꯑꯗꯨꯁꯨ ꯈꯣꯏ ꯕꯥꯏ ꯈꯣꯏꯗꯤ ꯈꯣꯏ ꯕꯥꯏ ꯈꯣꯢꯗꯤ ꯅꯨꯄꯤ ꯀꯩ ꯀꯥꯒ ꯊꯔꯕꯣ
ꯑ ꯀꯥꯗꯥꯏꯗ ꯊꯤꯗꯔꯤꯗ ꯁꯤꯡꯒꯜꯅꯤꯗ ꯄꯤꯕꯨ ꯄꯪꯊꯤ ꯊꯤꯕ ꯌꯥꯕ꯭ꯔꯥ ꯃꯇꯝꯁꯦ
ꯑꯩꯗꯤ ꯅꯨꯄꯤ ꯊꯤꯔꯦ
ꯅꯨꯄꯤ ꯊꯤꯔꯦꯕꯥ
ꯍꯣꯏ
ꯀꯨꯏꯔꯕꯣ ꯊꯤꯕꯥ
ꯑ ꯀꯨꯏꯔꯦ ꯑꯩ ꯆꯍꯤ ꯑꯃꯅꯤꯒꯤ ꯑ ꯑꯗꯨꯗ ꯑꯗꯨꯋꯥꯏꯗ ꯊꯤꯕꯤꯈ꯭ꯔꯕꯅꯦ
ꯎ ꯅꯆꯥꯗꯤ ꯀꯌꯥꯁꯨꯔꯕꯣ
ꯍꯥꯥ
ꯅꯆꯥꯗꯤ
ꯅꯨꯄꯥ ꯑꯅꯤ ꯅꯨꯄꯤ ꯃꯆꯥ ꯑꯅꯤ ꯌꯥꯎꯍꯜꯂꯛꯑꯦ
ꯎꯝ ꯂꯥꯏꯔꯤꯛ ꯂꯥꯏꯔꯤꯛ ꯀꯥ ꯇꯝꯃꯕꯣ
ꯀꯩꯀꯗꯤ ꯈꯡꯗꯦꯗ ꯑꯗꯨꯒꯨꯝꯕꯒꯤꯗꯤ ꯋꯥꯈꯜ ꯊꯣꯛꯂꯛꯇ꯭ꯔꯤ ꯊꯣꯛꯂꯛꯑꯀꯥꯟꯗ ꯇꯧꯔꯛꯀꯦ ꯍꯥꯏꯕꯗꯤ ꯍꯧꯖꯤꯛꯄꯨꯗꯤ ꯃꯣꯏꯁꯨ ꯄꯦꯄꯦ ꯂꯥꯎꯔꯤꯕꯅꯤꯅ ꯀꯣ
ꯎꯝ
ꯐꯔꯦ- ꯐꯔꯦ ꯑꯗꯨꯁꯨ ꯃꯇꯝ ꯂꯥꯛꯈꯤꯅꯤ ꯃꯇꯝ ꯂꯥꯛꯈꯤꯅꯤ
ꯃꯇꯝꯕꯨꯗꯤ ꯂꯥꯛꯀꯅꯤꯗ ꯑꯩꯈꯣꯏꯁꯨ ꯈꯪꯉꯤꯗꯅ
ꯑꯁ ꯑꯩꯁꯦ ꯅꯨꯄꯤ ꯊꯤꯅꯤꯡꯉꯤꯅꯦ
ꯑꯥ
ꯃꯇꯝꯁꯨ ꯌꯥꯗ꯭ꯔꯤꯅꯦ ꯑꯍꯟ ꯑꯣꯏꯁꯤꯜꯂꯛꯇꯣꯔꯤꯅꯦ
ꯑ ꯑ ꯑꯣꯏꯔꯛꯄ ꯍꯥꯏꯕꯁꯤꯗꯤ ꯑꯩꯈꯣꯏꯗꯤ ꯑꯗꯨꯝ ꯑꯣꯏꯈ꯭ꯔꯕꯅꯦ ꯑꯩꯈꯣꯏꯅ ꯈꯥꯝ ꯈꯥꯝꯕ ꯉꯝꯕꯁꯨ ꯅꯠꯇ꯭ꯔꯕꯅꯤꯅꯀꯣ
ꯑꯗꯨꯅꯦ ꯁꯥꯟꯗ꯭ꯔꯦ ꯅꯨꯄꯤ ꯊꯤꯔꯒ ꯏꯁꯥꯅ ꯑꯣꯏꯔꯛꯀꯗꯧꯕ ꯅꯠꯇꯦꯅ ꯏꯆꯥ ꯑꯣꯏꯅ ꯁꯦꯝꯃꯒꯦ ꯈꯜꯂꯤꯅꯤ
ꯑꯠꯆꯥ ꯌꯥꯏꯅꯦ ꯑꯗꯨꯒꯤ ꯋꯥꯈꯜꯗꯨꯁꯨ ꯌꯥꯏ ꯑꯩꯈꯣꯏ ꯚꯏꯒꯤ ꯋꯥꯈꯜꯗꯣ
ꯎꯝ
ꯊꯥꯒꯠꯅꯤꯡꯉꯥꯏ ꯌꯥꯝ ꯂꯩꯔꯤꯅꯤ ꯑꯗꯨꯒꯨꯝꯕꯒꯤ ꯋꯥꯈꯜ
ꯃꯇꯝ ꯃꯇꯝꯅꯤꯅ ꯍꯧꯖꯤꯛ ꯑꯩꯈꯣꯏꯒꯤ ꯃꯇꯝꯗꯗꯤ ꯂꯥꯏꯔꯤꯛꯇ ꯁꯦꯝ ꯁꯥꯗ꯭ꯔꯕꯅꯤꯅ ꯍꯧꯖꯤꯛꯇꯤ ꯌꯥꯗ꯭ꯔꯤꯅꯦ
ꯍꯥꯥ
ꯍꯧꯖꯤꯛꯇꯤ ꯃꯇꯝꯅꯤꯅ ꯌꯥꯗ꯭ꯔꯤꯅꯦ ꯑꯍꯟꯁꯨ ꯑꯣꯏꯟꯁꯤꯜꯂꯛꯑꯦ ꯊꯕꯛ ꯏꯟꯁꯥꯡꯁꯨ ꯁꯨꯕ ꯉꯝꯗ꯭ꯔꯦ ꯑꯁꯣ ꯑꯁꯤꯗꯤ ꯅꯨꯄꯤ ꯊꯤꯍꯎꯗ꯭ꯔꯗꯤ ꯀꯔꯝ ꯀꯥꯟ ꯊꯤꯔꯤꯅꯤ ꯑꯍꯥꯟꯕ ꯑꯣꯏꯔꯀꯥꯟꯗ ꯊꯤꯔꯗꯤ ꯋꯥꯔꯅꯤꯅ ꯍꯧꯖꯤꯛ ꯈꯔ ꯅꯧꯔꯤꯉꯩꯗ ꯀꯤꯔꯒ ꯇꯧꯒꯗꯧꯕꯗ ꯊꯕꯛ ꯁꯟꯗꯣꯏ ꯇ ꯐꯨꯅ ꯐꯠꯇ꯭ꯔꯣ ꯍꯧꯖꯤꯛ ꯀꯩꯗꯧꯔꯤꯒꯦ ꯅꯪ
ꯑꯩꯔꯣ ꯑꯩꯗꯤ ꯑꯁ ꯁꯨꯝ ꯄꯣꯊꯥꯔꯒ ꯋꯥꯈꯜ ꯇꯧꯔꯤꯅꯦꯅꯦ
ꯏꯁꯁ ꯌꯥꯝ ꯉꯜꯂꯤꯗꯥꯕ ꯁꯥꯎꯖꯤꯛ ꯄꯣꯊꯥꯔꯗꯤ
ꯑꯣ ꯉꯗꯤ ꯉꯜꯂꯤꯗ ꯑꯩꯈꯣꯏꯗꯤ ꯅꯣꯏꯗꯤ ꯆꯥꯛꯀ ꯏꯟꯁꯥꯡꯒꯁꯦ ꯊꯦꯡꯅ ꯆꯥꯗꯣꯏꯅꯦ ꯅꯣꯏꯁꯨ
ꯑꯁ ꯑꯩꯈꯣꯏꯗꯤ ꯊꯨꯅ ꯂꯧꯈꯠꯄꯤꯅꯦ
ꯑ ꯊꯨꯅ ꯂꯧ ꯈꯇ
ꯑꯩꯈꯅ ꯂꯥꯝꯕꯗ
ꯑ
ꯑꯗꯨꯅꯦ ꯅꯣꯡꯃꯗ ꯑꯍꯨꯝꯂꯛ ꯆꯥꯕ ꯃꯇꯝ ꯂꯩ ꯃꯔꯤꯔ ꯆꯥ ꯐꯥꯎ ꯂꯩꯌꯦꯦ ꯑꯗꯨꯅ ꯍꯟꯖꯥꯡ ꯍꯥꯥꯎꯔꯗꯤ ꯍꯥꯥꯎꯕ ꯍꯥꯎꯔꯗꯤ ꯅꯣꯡꯃꯗꯩ ꯐꯖꯅ ꯆꯥꯏꯑ ꯆꯥꯕ ꯀꯥꯟꯗꯗꯤ ꯄ꯭ꯂꯦꯠ ꯑꯍꯨꯝ ꯃꯔꯤ ꯑꯗꯨꯝ ꯆꯥꯏꯌꯦ ꯊꯤꯕꯣꯟꯗꯤ ꯈꯔ ꯂꯥꯛꯑ ꯃꯤꯅꯀꯣ
ꯅꯪꯒꯤ ꯋꯥꯍꯩꯗꯨꯅ ꯇꯥꯕꯁꯦ ꯑꯩꯗꯤ ꯄꯦꯜꯜꯂꯤꯦꯍꯦ
ꯑꯗꯨꯅꯦ ꯄꯥꯏ ꯂꯩꯇ꯭ꯔꯦ ꯅꯣꯏꯁꯨꯦ ꯑꯗꯨꯃꯥꯏꯅ ꯇꯧꯔꯝꯅꯤ ꯍꯟꯖꯥꯡ ꯍꯥꯟꯔꯗꯤ ꯍꯥꯎꯅꯤ ꯌꯥꯝ ꯆꯥꯕ ꯍꯥꯎꯗ꯭ꯔꯗꯤ ꯌꯥꯝ ꯈꯤꯇꯪ ꯆꯥꯕ
ꯑ ꯑꯗꯨꯗꯤ ꯌꯥꯔꯣꯏꯅꯦ ꯚꯥꯏ ꯅꯪ ꯁꯥꯒꯁꯦ ꯂꯣꯏ ꯁꯣꯛꯅꯤꯅꯦ ꯅꯪꯕꯨ ꯅꯣꯏ ꯑꯣꯏꯔꯤꯕꯣ
ꯑꯁ ꯑꯟꯗ ꯃꯂꯁꯦ ꯅꯣꯏꯃꯟꯗꯅ ꯌꯥꯗ꯭ꯔꯦꯅꯦ ꯄꯨꯛꯀꯁꯤ ꯂꯣꯏ ꯄꯨꯀꯁꯤ ꯌꯥꯗ꯭ꯔꯔꯤꯅꯦ
ꯏꯟꯁꯥꯡ ꯍꯥꯎꯕ ꯍꯥꯏꯕꯁꯤꯗꯤ ꯑꯩꯈꯣꯏꯗꯗꯤ ꯎꯔꯛꯇ꯭ꯔꯦꯗ
ꯑꯗꯨꯅꯦ ꯊꯥꯏꯅꯗꯤ ꯌꯦꯟꯖꯥꯡ ꯍꯥꯎꯗꯕꯅꯤꯅ ꯍꯧꯖꯤꯛꯀꯥꯟꯗꯤ ꯃꯇꯝꯅꯤ ꯊꯥ ꯑꯃ ꯑꯅꯤ ꯑꯍꯨꯝ ꯂꯩꯗꯤ ꯏꯟꯖꯥꯡ ꯍꯥꯎꯕ ꯍꯦꯜꯂꯦꯍꯗꯕ ꯃꯔꯂꯁ
ꯑ
ꯗ ꯑꯗ
ꯍꯌꯦꯡ ꯀꯥꯏ ꯆꯀꯅꯤ
ꯈꯪꯗ꯭ꯔꯤꯗ ꯕꯥꯢ ꯑꯩꯈꯣꯏꯗꯤ ꯍꯌꯦꯡꯒꯤ ꯋꯥꯔꯤ ꯀꯩꯀꯥꯁꯦ
ꯃꯇꯝꯅ ꯄꯨꯔꯛꯄ ꯍꯥꯏꯕꯗꯨꯅꯤꯗ ꯑꯩꯈꯣꯏꯗꯗꯤ
ꯅꯪꯗꯤ ꯀꯥꯏ ꯆꯠꯀꯦꯔꯣ
ꯌꯦꯟꯁꯦ ꯈꯪꯗꯒ ꯂꯧ ꯆꯠꯁꯤꯔ ꯀꯣꯏꯔꯨꯁꯤꯔ ꯒ꯭ꯌꯥꯟ ꯇꯥꯗꯦ
ꯂꯧ ꯑꯣꯏꯅ ꯆꯠꯂꯣ ꯀꯥꯏꯔꯣ ꯀꯣꯏꯕꯗꯤ ꯀꯩ ꯀꯥꯟꯅꯕ ꯂꯩꯒꯦ
ꯀꯣꯏꯕꯁꯨ ꯈꯔ ꯅꯨꯡꯉꯥꯏꯗꯅ
ꯎꯝ
ꯃꯄꯥꯟ ꯂꯝ ꯆꯠꯄꯁꯤ ꯃꯇꯧ ꯇꯝꯕ ꯇꯥꯏꯗꯅ
ꯎꯝ
ꯌꯨꯝꯗ ꯈꯨꯟꯗ ꯁꯨꯝ ꯂꯩꯗꯤ ꯌꯥꯔꯣꯏꯅ
ꯎꯝ
ꯃꯤ ꯃꯇꯧꯁꯨ ꯀꯩꯀꯔꯤ ꯍꯧ ꯍꯧꯖꯤꯛꯀꯥꯟꯁꯤ ꯀꯔꯤ ꯀꯔꯤ ꯇꯧꯅꯔꯤꯒꯦ ꯃꯤ ꯑꯄꯥꯝꯕꯗ ꯀꯩ ꯀꯩ ꯄꯥꯝꯅꯔꯤꯒꯦ ꯍꯥꯏꯕꯗꯨ ꯌꯦꯡꯕ ꯇꯥꯕꯅꯤꯅ
ꯎꯝ
ꯁꯤ ꯍꯟꯗꯛ ꯄꯨꯟꯁꯤꯁꯦ
ꯍꯝ ꯍꯝ ꯍꯝ ꯑꯁ ꯉꯟꯅ ꯇꯨꯝꯃꯒꯦ ꯀꯅꯥꯗꯩ
ꯍꯥ ꯀꯩ ꯍꯥꯏꯕ꯭ꯔꯣ ꯑꯩꯗꯤ
ꯉꯟꯅ ꯇꯨꯝꯃꯒꯦꯗ
ꯑꯁ ꯉꯥꯟꯅ ꯇꯨꯝꯕꯁꯤꯗꯤ ꯍꯧꯖꯤꯛꯀꯥꯟ ꯍꯧꯖꯤꯛ ꯀꯥꯟꯅꯤ ꯉꯥꯟꯅ ꯇꯨꯝꯕꯁꯦ ꯀꯌꯥꯝ ꯊꯤꯗꯣꯛꯑꯝꯃꯣꯏꯅꯦ
ꯑꯁ ꯍꯥꯏꯗꯤ ꯊꯕꯛꯁꯨ ꯊꯕꯛꯁꯦ ꯋꯥꯕꯅꯤꯅ ꯌꯥꯗ꯭ꯔꯦꯅꯦ ꯑꯗꯨꯀꯥꯟꯗꯤ ꯉꯅ ꯇꯨꯝ ꯊꯦꯡꯅ ꯍꯧꯒꯠ ꯁꯤ ꯆꯠꯅꯕꯤꯅꯤ ꯍꯟꯗꯛꯁꯦ ꯀꯩꯗꯧꯔꯅꯤ ꯄꯔ ꯂꯩꯇꯦ
ꯅꯪꯒ ꯋꯥ ꯉꯥꯡꯂꯤꯉꯥꯏꯗ ꯈꯪꯍꯧꯗ꯭ꯔꯦꯅꯦ ꯀꯩ ꯇꯧꯕ꯭ꯔꯥ ꯑꯩꯁꯨ ꯋꯥꯈꯜꯒ ꯂꯣꯏ ꯀꯥꯎꯊꯣꯛꯈ꯭ꯔꯦꯅꯦ ꯅꯪꯒ ꯋꯥꯔꯤ ꯁꯥꯕꯁꯦ ꯅꯨꯡꯉꯥꯏꯔꯦ
ꯅꯨꯉꯥꯢꯔꯕꯣꯅꯦ
ꯌꯥꯝ ꯅꯨꯡꯉꯥꯏꯔꯦꯍꯦ ꯈꯪ ꯈꯪꯍꯧꯗꯦ
ꯅꯤ ꯅꯨꯍꯥꯏꯅꯤ ꯆꯞꯃꯅꯕꯨꯅꯤ ꯂ ꯅꯨꯄꯥꯕꯨꯨꯟꯁꯤꯁ
ꯑꯩꯒ ꯋꯥꯔꯤ ꯁꯥꯕꯁꯨ ꯅꯨꯡꯉꯥꯏꯔꯒꯅꯤꯗ
ꯅꯨꯡꯉꯥꯏꯗ꯭ꯔꯗꯤ ꯀꯩꯅꯣ ꯅꯨꯡꯉꯥꯏꯕꯒꯤ ꯁꯥꯟꯅꯔꯤꯅꯤ ꯀꯩꯅꯣ
ꯑꯣ
ꯍꯧꯖꯤꯛꯀꯥꯟꯗꯤ ꯃꯤꯁꯤ ꯂꯣꯏ ꯃꯁꯥ ꯃꯁꯥꯒꯤ ꯉꯥꯛꯇꯁꯨ ꯈꯟꯕ ꯈꯔ ꯂꯩꯔꯕꯅꯤ
ꯑꯣ ꯑꯗꯨꯅꯦ ꯃꯁꯥ ꯃꯁꯥꯒꯤ ꯈꯛꯇ ꯈꯜꯂꯦ
ꯍꯧꯖꯤꯛ ꯀꯥꯟꯗꯤ ꯀꯣ
ꯎꯝ
ꯁꯤꯡꯉꯤꯁꯨ ꯂꯧꯕ ꯌꯥꯗ꯭ꯔꯦ ꯕꯦꯔꯥꯅꯤ ꯍꯧꯖꯤꯛ ꯃꯇꯝꯁꯦ ꯒ꯭ꯌꯥꯟ ꯇꯥꯗ꯭ꯔꯗꯤ ꯑꯗꯨꯝ ꯃꯤ ꯃꯈꯥ ꯂꯩꯕꯕꯁꯤ ꯋꯥꯅ ꯂꯩꯕꯅꯤ ꯃꯤ ꯃꯈꯥ ꯂꯩ ꯃꯤ ꯃꯤꯅꯥꯏ ꯑꯣꯏꯔꯁꯨ ꯈꯔ ꯌꯦꯡ ꯌꯦꯡꯅ ꯇꯧꯒꯗꯕꯅꯤ ꯍꯧꯖꯤꯛꯀꯥꯟ
ꯎꯝ ꯑꯗꯣ ꯋꯥꯈꯜ ꯅꯪꯒꯤ ꯋꯥꯈꯥꯜꯗ
ꯎꯝ
ꯑꯗꯨꯝ ꯅꯨꯡꯉꯥꯏꯅꯀꯣ
ꯎꯝ
ꯇꯨꯝꯕ ꯆꯥꯕ ꯈꯣꯠꯄ ꯑꯗꯨ ꯈꯛꯇ ꯇꯧꯔꯗꯤ ꯅꯪꯒꯤ ꯄꯨꯟꯁꯤꯗꯣ ꯑꯁꯅꯨꯡꯉ ꯌꯥꯝ ꯅꯨꯡꯉꯥꯏꯔꯛꯑꯅꯤ ꯎ
ꯑꯗꯔꯅꯦ ꯀꯩꯗꯧꯔꯅꯤ ꯅꯣꯡ ꯍꯞꯇꯥ ꯑꯃ ꯇꯨꯡ ꯍꯞꯇꯥ ꯑꯃ ꯊꯕꯛ ꯁꯨ ꯁꯤꯅꯦꯅ ꯅꯨꯡꯊꯤꯟ ꯍꯥꯏꯔꯣ ꯁꯅꯕ ꯃꯇꯝꯁꯨ ꯐꯪꯗ꯭ꯔꯦ ꯍꯧꯖꯤꯛꯀꯥꯟꯗꯤ ꯑꯗꯨꯝ ꯐꯣꯟꯗ ꯀꯩ ꯀꯩꯅꯣ ꯇꯧꯕ ꯇꯧꯕ ꯌꯥꯔꯁꯦ
ꯇꯧꯕ ꯑꯥ
ꯑꯗꯨꯀꯥꯟꯗ ꯊꯕꯛ ꯀꯣꯝ ꯀꯣꯝꯃꯤꯗ
ꯎꯝ
ꯂꯧꯁꯨ ꯂꯣꯏꯔꯕꯒꯨꯝꯅꯤꯅ
ꯎꯝ ꯊꯕꯣꯏ ꯀꯣꯝ ꯀꯣꯝꯕꯁꯦꯅ ꯅꯨꯡꯉꯥꯏꯔꯦ
ꯎꯝ ꯋꯥꯁꯨ ꯋꯥꯏ ꯅꯨꯡꯉꯥꯏꯁꯨ ꯅꯨꯡꯉꯥꯏ ꯈꯪꯗꯦ ꯍꯧꯖꯤꯛꯀꯥꯟꯁꯦ
ꯎꯝ ꯑꯩꯗꯗꯤꯀꯣ
ꯎꯝ
ꯑꯩꯗꯗꯤ ꯁꯤꯒꯨꯝꯕ ꯋꯥꯕ ꯈꯣꯠꯄꯒꯤꯁꯦ ꯀꯩꯃꯨꯀ ꯈꯪꯗ꯭ꯔꯦꯗ ꯅꯨꯡꯉꯥꯏꯃꯟꯗꯅ ꯍꯥꯏꯕꯗꯣ
ꯎꯝ
ꯊꯥ ꯊꯥꯖꯗꯅ ꯅꯨꯡꯉꯥꯏꯕ ꯍꯥꯏꯕꯁꯤ ꯑꯗꯨꯝ ꯊꯣꯛꯂꯛꯑꯦꯅ ꯃꯊꯟꯕ
ꯃꯇꯝ ꯃꯇꯝ ꯅꯣꯡꯃꯗ ꯑꯗꯨꯝ ꯋꯥꯈꯜ ꯅꯨꯡꯉꯥꯏꯇꯕ ꯃꯇꯝ ꯂꯩ ꯅꯨꯡꯉꯥꯏꯕ ꯃꯇꯝ ꯂꯩ ꯏꯁ ꯂꯥꯡꯅꯤꯡꯕ ꯃꯇꯝ ꯂꯩ ꯎ
ꯑꯦ ꯁꯨꯝ ꯃꯇꯝ ꯇ ꯅꯣꯡꯃ ꯅꯣꯡꯃꯗꯤ ꯃꯄꯥꯟꯐꯥꯎ ꯊꯣꯛꯅꯤꯡꯗꯦꯍꯦ
ꯍꯣꯏ ꯁꯨꯃꯥꯏꯅ ꯇꯧꯕꯗ ꯑꯩꯈꯣꯏꯁꯨ
ꯑꯗꯨ ꯇ ꯇꯜꯂꯦ ꯍꯥ ꯈꯠꯂꯗꯤ ꯃꯤ ꯄꯨꯟꯁꯤꯁꯦ
ꯑꯣꯝ
ꯅꯨꯡꯉꯥꯏꯕꯁꯤꯅ ꯅꯨꯡꯉꯥꯏ ꯋꯥꯕꯁꯤꯅ ꯋꯥ ꯀꯗꯧꯣꯔꯅꯤ
ꯎꯝ
ꯑꯁ ꯍꯌꯦꯡꯁꯦ ꯊꯕꯛ ꯀꯃꯥꯏꯅ ꯇꯧꯁꯤꯔꯥ ꯈꯪꯗꯦ ꯌꯨꯝ ꯂꯩꯁꯤꯔꯥ ꯊꯕꯛ ꯆꯠꯁꯤꯔꯥ ꯑꯣ ꯐꯉꯅꯦ
ꯝ ꯌꯨꯝ ꯂꯩꯌꯣꯗ ꯀꯩ ꯀꯥꯟꯅꯕ꯭ꯔꯥ ꯅꯣꯡ ꯆꯨꯒꯅꯤ ꯍꯌꯦꯡꯁꯦ ꯑꯩ ꯈꯪꯉꯦꯁ
ꯅꯣꯡ ꯆꯨꯨꯔꯗꯤ ꯈꯪꯗꯦ ꯅꯣꯡ ꯆꯨꯨꯔꯗꯤ ꯌꯨꯝ ꯂꯩꯔꯦ ꯅꯨ ꯆꯨꯗꯨ꯭ꯔꯗꯤ ꯀꯒꯥꯗꯨꯅ ꯇꯕꯥ ꯁꯨꯕ ꯆꯄ꯭ꯔꯣ ꯅꯠꯇ꯭ꯔ ꯀ ꯂꯥꯥꯡꯒ ꯆꯔꯂꯤꯔꯒ ꯆꯅꯤ
ꯎꯝ
ꯌꯨꯝ ꯂꯩꯕꯕꯁꯤꯁꯨꯀꯣ ꯑꯁ ꯌꯥꯗꯣꯏꯅꯦ ꯏꯁꯥꯁꯦ
ꯎꯝ ꯌꯥꯗꯕꯅꯦ ꯑꯗꯨꯝ ꯂꯩꯃꯜꯟꯅꯁꯨ ꯏꯁꯥꯗ ꯀꯩꯅꯣꯝ ꯐꯥꯎꯔꯛꯑꯦꯕ ꯑꯩꯈꯣꯏ ꯌꯥꯝꯒꯌꯥꯃꯦꯟ ꯇꯥꯔꯛꯇꯕꯗꯣ
ꯎꯝ
ꯌꯥꯝꯃꯦꯟ ꯇꯥꯗꯕ ꯍꯥꯏꯕꯁꯦ ꯑꯩꯈꯣꯏꯗꯁꯨ ꯋꯥꯏꯗꯅꯣ ꯋꯥꯈꯜꯒꯁꯨ ꯊꯣꯛꯄ ꯉꯝꯗꯕꯅꯤꯅꯦ ꯂꯩꯩꯃꯟꯗꯅ
ꯊꯕꯛ ꯁꯨꯗ꯭ꯔꯁꯨ ꯊꯥ ꯑꯃ ꯊꯕꯛ ꯁꯨꯗ꯭ꯔꯒ ꯑꯃꯨꯛ ꯅꯣꯡ ꯐꯥꯗꯣꯛ ꯊꯕꯛ ꯁꯨꯕꯁꯦ ꯑꯁ ꯈꯨꯨꯋꯥ ꯗꯨ ꯍꯥꯏꯔꯨꯅꯨ ꯍꯨꯃꯥꯝꯅꯁꯨ ꯑꯁ ꯂꯣꯏꯔꯦ
ꯑꯣ
ꯃꯤ ꯄꯨꯟꯁꯤꯁꯦ ꯊꯕꯛꯇꯤ ꯁꯨꯔꯒ ꯆꯥꯗꯕ ꯁꯤ ꯉꯥꯛꯇ ꯁꯤ ꯈꯟꯕ ꯃꯥꯟꯂꯦꯕ
ꯑꯣ ꯅꯨꯡꯉꯥꯏꯔꯦ ꯅꯨꯡꯉꯥꯏꯔꯦ ꯉꯁꯤꯒꯤ ꯍꯥꯏꯕ ꯅꯨꯃꯤꯠꯁꯦ ꯅꯨꯡꯉꯥꯏꯔꯛꯑꯅꯤꯗ ꯅꯪꯁꯨ ꯑꯩꯁꯨ ꯀꯣ ꯏꯊꯥ ꯊꯥꯖꯗꯅ ꯎꯝ ꯏꯊꯥ ꯊꯥꯖꯗꯅ ꯅꯨꯡꯉꯥꯏꯔꯛꯑꯅꯤ
ꯅꯨꯡꯉꯥꯟꯅ ꯍꯤꯡꯒꯗꯕꯅꯤ ꯃꯤꯗꯤ ꯋꯥꯅ ꯍꯤꯡꯕ ꯈꯔ ꯂꯩ ꯑꯗꯨꯁꯨ ꯃꯣꯏ ꯂꯥꯡꯊꯣꯛꯀꯗꯕꯅꯤ
ꯋꯥꯈꯜꯁꯦ ꯆꯥꯎꯒꯗꯧꯕꯅꯦꯕ
ꯑꯣ ꯑꯩꯉꯣꯟꯗꯗꯤ ꯑꯗꯨꯒꯨꯝꯕ ꯀꯩꯀꯥ ꯈꯪꯍꯧꯗ꯭ꯔꯦꯍꯦ
ꯎꯝ ꯈꯪꯗ꯭ꯔꯦ
ꯎꯝ